ꯍꯜꯂꯣ ꯇꯥꯕ꯭ꯔꯣ
ꯇꯥꯏꯦ
ꯑꯁ ꯅꯪꯒꯤ ꯈꯣꯟꯖꯦꯜꯗꯣ ꯌꯥꯝ ꯇꯞꯄꯦ
ꯇꯥꯏꯌꯦ ꯇꯥꯏꯌꯦ
ꯑꯣ ꯁꯤ ꯁꯤ ꯂꯥꯎꯠ ꯏꯁꯄꯤꯀꯔ ꯊꯝꯕ ꯌꯥꯗꯦꯀꯣ ꯑꯣ ꯑꯗꯨꯒꯤꯅꯤ ꯑꯩꯅ ꯇꯥꯗꯕꯗꯣ ꯀꯃꯥꯏꯅ ꯇꯧꯕ꯭ꯔꯥ ꯍꯥꯏꯅ
ꯀꯩꯗꯧꯔꯤꯅꯣ ꯌꯨꯝꯗꯔꯣ
ꯃꯦ ꯌꯇ ꯂꯩ
ꯅ ꯍꯧꯖꯤꯛꯀꯥꯟ ꯀꯩꯅꯣ ꯁꯨꯇꯤ ꯂꯩꯇꯕ꯭ꯔꯥ ꯁꯦꯇꯔꯗꯦꯗ
ꯑꯩ ꯑꯥ ꯏꯝꯐꯥꯜꯗ ꯂꯩꯇ꯭ꯔꯦ
ꯀꯥꯏꯗ
ꯒꯨꯍꯥꯇꯤꯗ ꯂꯩꯕꯅꯦ ꯅꯨꯡꯉꯥꯏꯌꯦꯦ ꯈꯪꯗꯦꯗ ꯁꯨꯅ ꯁꯨꯝ ꯀꯣꯏꯔꯛꯄꯅꯦ ꯏꯆꯦꯒꯤ ꯃꯅꯥꯛꯇ
ꯊꯕꯛ ꯇꯧꯗꯕ꯭ꯔꯥ
ꯇꯧꯗꯦ ꯀꯣꯏꯔꯛꯄꯅꯤ ꯍꯥꯏꯔꯒ ꯑꯗꯨꯅꯦ ꯌꯥꯝ ꯄꯥꯏꯕꯅꯦ
ꯄꯩꯁꯥ ꯌꯥꯝ ꯂꯩꯔꯦ ꯃꯤꯗꯤ ꯑꯗꯨꯒꯤꯅꯦꯕ ꯑꯩꯗꯣ ꯅꯍꯥꯟ ꯅꯍꯥꯟꯗꯤ ꯅꯪ ꯆꯥꯔꯖ ꯆꯠꯁꯦꯅ ꯑꯗꯨꯝ ꯀꯣꯛ ꯇꯧꯔꯛꯑꯦꯅ
ꯍꯣꯏ ꯑꯩ ꯑꯩ ꯊꯥ ꯗꯦꯠ ꯊꯥꯔꯇꯤ ꯋꯥꯟꯗꯒꯤ ꯊꯣꯛꯈ꯭ꯔꯕꯅꯦ
ꯉ ꯀꯔꯝ ꯀꯥꯟꯗ ꯍꯂꯛ ꯊꯣꯛꯇꯣꯏꯕ ꯑꯁꯤꯗ
ꯈꯪꯗꯦ ꯌꯥꯔꯗꯤ ꯖꯨꯂꯥꯏꯗ ꯑꯃꯨꯛ ꯊꯣꯛꯁꯤꯔꯥ ꯍꯥꯏꯕꯅꯦꯕ ꯀꯣ ꯏꯆꯦ ꯑꯃꯨꯛ ꯊꯣꯛꯇꯣꯏꯅꯦꯕ ꯑꯗꯣ ꯏꯆꯦꯅꯁꯨ ꯏꯔꯥꯡ ꯑꯃꯨꯛ ꯑꯁꯤꯗ ꯏꯔꯥꯡꯕꯌꯦꯅ ꯏꯝꯐꯥꯜꯗ ꯑꯗꯨꯒꯤ ꯅꯨꯡꯉꯥꯏꯇꯦ ꯍꯥꯏꯕ꯭ꯔꯥ ꯀꯃꯥꯏꯅ ꯇꯧꯕ ꯭ꯔ ꯈꯪꯗꯦ ꯑꯗꯨ ꯅꯠꯇ꯭ꯔꯁꯨ ꯚꯦꯀꯦꯁꯟꯗ ꯀꯣꯏꯕ ꯆꯠꯂꯨꯁꯤ ꯍꯥꯏꯕ꯭ꯔꯥ ꯀꯩꯅꯣꯝꯃꯗꯤ ꯍꯥꯏꯔꯒ ꯂꯩ ꯒ꯭ꯌꯥꯟꯇꯥꯗ
ꯌꯥꯝ ꯅꯨꯡꯉꯥꯏꯀ ꯃꯦꯦ
ꯈꯪꯗꯦ ꯅꯪꯒꯩꯗꯧꯔꯤꯅꯣ
ꯑꯩꯁꯨ ꯀꯩꯅꯣ ꯃꯈꯥꯗ ꯐꯝꯃꯤꯅꯦ ꯑꯩꯈꯣꯏꯒꯤ ꯔꯨꯝꯗꯣ ꯌꯥꯝ ꯁꯥꯥꯕꯒꯤ
ꯑꯣ ꯀꯂꯣ ꯊꯥꯏꯂꯈꯣꯏ ꯀꯩꯗꯧꯔ ꯂꯩꯕ꯭ꯔꯣ
ꯔꯨꯝꯗ ꯑꯩꯗꯣ ꯃꯥꯕꯨ ꯋꯀꯤꯡ ꯆꯠꯁꯦ ꯍꯥꯏꯕꯅꯦꯕꯀꯣ ꯑꯗꯣ ꯕꯦꯇꯔꯤꯌꯥ ꯄ ꯆꯥꯁꯇꯣꯈꯤ ꯌꯥꯍꯥꯏꯃ
ꯆꯠꯇꯤ ꯆꯠꯇꯣꯏꯔꯣ
ꯍꯣꯏ ꯆꯠꯀꯅꯤ ꯑꯁꯨꯝ ꯔ꯭ꯔꯨꯝꯗ ꯂꯩꯕꯗꯣ ꯕꯣꯔꯤꯡ ꯑꯣꯏꯔꯛꯈ꯭ꯔꯦꯕ ꯑꯗꯨ ꯡ ꯆꯠ ꯁꯦꯔꯥꯅ ꯈꯜꯂꯤꯅꯦ
ꯈ꯭ꯔꯤꯁꯃꯥꯁꯁꯨ ꯅꯛꯈ꯭ꯔꯕꯅꯤꯅ ꯆꯠꯄ ꯍꯧꯕ ꯌꯥꯔꯦ
ꯌꯥꯔꯦ ꯍꯣꯏ ꯁꯦ ꯁꯦꯝꯕ ꯍꯧꯗ꯭ꯔꯗꯤ ꯐꯖꯔꯣꯏ
ꯑ ꯁꯥꯗꯤ ꯁꯥꯕ꯭ꯔꯣ
ꯑꯁ ꯌꯥꯝ ꯁꯥꯏꯑ ꯀꯔꯤꯅꯣ ꯑꯩꯈꯣꯏꯒꯤ ꯀꯥꯗꯣ ꯀꯩꯅꯣ ꯅ ꯇꯧꯕꯅꯤꯅ
ꯎꯝ
ꯑꯌꯨꯛꯇ ꯄꯨꯡ ꯑꯦꯠ ꯇꯥꯔꯕ ꯇꯨꯝꯕ ꯌꯥꯗ꯭ꯔꯦ ꯁꯥꯕꯒꯤ
ꯑꯌꯨꯛꯇꯔꯣ
ꯑ
ꯑꯣ
ꯇꯤꯟ ꯑꯩꯈꯣꯏꯒꯤ ꯋꯥꯜꯗ ꯀꯩꯅꯣ ꯃꯆꯥ ꯃꯆꯥ ꯍꯣꯜ ꯂꯩꯕꯗꯣ ꯑꯗꯨꯗꯒꯤ ꯀꯩꯅꯣ ꯅꯨꯡꯁꯥꯒꯤ ꯀꯩꯅꯣꯗꯣ ꯆꯪꯉꯦꯕꯀꯣ ꯑꯗꯨ ꯇꯨꯝꯕꯗꯨꯣ ꯅꯨꯡꯉꯥꯏꯇꯦꯕ
ꯑꯥ ꯅꯪ ꯍꯧꯖꯤꯛꯀꯥꯟꯗꯤ ꯁꯨꯇꯤ ꯂꯩꯔꯁꯨ ꯈꯨꯟ ꯆꯠꯄ ꯌꯥꯗ꯭ꯔꯦꯅꯦ
ꯌꯥꯗꯨꯔꯦ
ꯅꯨꯡꯉꯥꯏꯔꯦ ꯅꯨꯡꯉꯥꯏꯔꯦ ꯑꯗꯨꯝ ꯂꯩꯔꯣ
ꯀꯝꯄ꯭ꯂꯦꯛꯁꯟ ꯁꯦꯝꯕꯅꯤ
ꯑꯩꯁꯨ ꯀꯝꯇꯦꯛꯁꯟ ꯁꯦꯝꯃꯤꯅꯦ ꯁꯤꯗ
ꯏ꯭ꯂꯦꯛꯁꯟꯁꯦ ꯍꯅꯤ ꯍꯥꯏ
ꯑꯩꯁꯅꯦ ꯐꯖꯕ ꯍꯥꯏꯕꯗꯨꯗ ꯑꯩꯈꯣꯏꯒꯤ ꯄꯥꯟꯗꯝꯅꯦ ꯍꯥꯏꯕꯗꯣ ꯅꯣꯏ ꯂꯣꯏ ꯅꯣꯏ ꯅꯪ ꯃꯥꯁꯇꯔ ꯂꯣꯏꯈ꯭ꯔꯕ ꯅꯠꯇ ꯠꯇ꯭ꯔꯣ
ꯂꯣꯏꯗ꯭ꯔꯤꯦ ꯀꯥꯏꯗꯒꯤ ꯁꯦꯃꯤꯁꯇꯔ ꯑꯅꯤ ꯋꯥꯠꯂꯤꯌꯦꯦ
ꯑꯣ ꯃꯤꯗꯤ ꯃꯥꯁꯇꯔꯒ ꯂꯣꯏꯔꯛ ꯇꯧꯔꯦꯀꯣ ꯅꯨꯡꯉꯥꯏꯔꯦꯀꯣ
ꯑꯦꯛꯖꯥꯝ ꯊꯥꯅꯤꯉꯥꯏ ꯉꯥꯏꯔꯤꯕꯅꯦ ꯍꯧꯖꯤꯛꯁꯦ ꯂꯥꯏꯔꯤꯛꯁꯨ ꯄꯥꯗ꯭ꯔꯒ
ꯄꯥꯗ꯭ꯔꯁꯨ ꯄꯥꯊꯔꯗꯤ ꯌꯥꯔꯦ ꯁꯥꯕ ꯑꯗꯣ ꯑꯩ ꯁꯠ ꯃꯅꯤꯡꯕꯒꯤ ꯍꯥ ꯏꯆꯦꯈꯣꯏꯅꯤ ꯈꯛꯇꯅꯦ ꯑꯣꯔ ꯍꯥꯞꯇꯣ ꯈꯪꯕ ꯅꯠꯇ꯭ꯔꯣ
ꯑꯣ ꯑꯣ ꯈꯉꯦ
ꯎ ꯑꯗꯨꯒ ꯂꯩꯔꯤꯅꯦ
ꯂꯤꯐ ꯂꯧꯕ꯭ꯔꯣ ꯅꯪꯒꯤ ꯊꯕꯛ ꯅꯍꯥꯟ ꯏꯟꯇꯥꯔꯟ ꯇꯧꯕꯗꯨ
ꯇꯣꯛꯈ꯭ꯔꯦ ꯂꯣꯏꯈ꯭ꯔꯦ
ꯑꯣ ꯁꯥꯔꯇꯤꯐꯤꯀꯦꯠ ꯐꯪꯈ꯭ꯔꯦ
ꯅꯍꯥꯟ ꯐꯪꯈ꯭ꯔꯦ ꯍꯣꯏ ꯅꯍꯥꯟ ꯑꯦꯄ꯭ꯔꯤꯜ ꯃꯦꯒꯤꯗꯔꯥ ꯐꯪꯕ ꯉꯝꯗꯧꯅꯦ
ꯑꯗꯨꯗꯤ ꯅꯪ ꯊꯕꯛ ꯇꯧꯕ ꯌꯥꯔꯦꯅ ꯍꯧꯖꯤꯛ ꯎ
ꯇꯧꯅꯤꯡꯗꯦ ꯑꯁꯤ ꯈꯔ ꯇꯧꯗꯤ ꯇꯧꯔꯁꯨ ꯀꯣ ꯍꯧꯖꯤꯛꯇꯤꯀꯣ ꯊꯤꯁꯨ ꯐꯖꯅꯁꯨ ꯊꯤꯗ꯭ꯔꯤ ꯖꯨꯂꯥꯏꯗꯣ ꯑꯗꯨꯗ ꯏꯠꯆꯦ ꯑꯩꯈꯣꯏꯅ ꯀꯥꯏꯗꯅꯣ ꯀꯣꯏꯔꯨꯁꯦ ꯍꯥꯏꯌꯦꯕ ꯀ꯭ꯆꯔꯤꯄꯨꯔꯥ ꯑꯔꯣꯝꯅ ꯀꯣ ꯑꯣꯗ ꯀꯣꯏꯕ ꯆꯠꯀꯅꯦꯕ ꯑꯗꯨꯒꯨꯝꯕ ꯀꯣꯏꯕ ꯐꯖꯅ ꯂꯣꯏꯔꯒ ꯐꯖꯅ ꯍꯧꯗꯣꯏꯅꯦ
ꯑ
ꯅꯠꯇ꯭ꯔꯣ
ꯐꯖꯅ ꯏꯟꯖꯣꯏ ꯇꯧꯔꯒ ꯃꯊꯪꯗ ꯐꯁ ꯆꯖꯠꯅ ꯁꯐꯔ ꯇꯧꯔꯣ
ꯑꯗꯨꯅꯦ ꯏꯆꯦ ꯑꯩꯅꯁ ꯁꯤꯅꯁꯨ ꯁ ꯍꯥꯏꯕ ꯊꯕꯛꯄꯨ ꯇꯧꯕ ꯇꯧꯈ꯭ꯔꯗꯤ ꯋꯥ ꯋꯥꯕ ꯉꯥꯛꯇ ꯀꯣ ꯑꯗꯨꯒꯤ ꯍꯧꯗ꯭ꯔꯤꯉꯩꯗ ꯑꯃꯨꯛꯀ ꯍꯧꯈ꯭ꯔꯗꯤ ꯖꯨꯂꯥꯏꯗꯒ ꯁꯨꯇꯤ ꯂꯧꯕ ꯌꯥꯗꯤ ꯌꯥꯔꯔꯣꯏꯅ ꯑꯗꯨꯒꯤ ꯑꯁ ꯃꯥ ꯚꯦꯀꯦꯁꯟ ꯐꯪꯗꯣꯏꯅꯦꯕ ꯑꯗ ꯀꯣꯏꯔꯨꯁ ꯍꯥꯏ ꯑꯗꯨꯣ ꯍꯣꯏ ꯑꯩꯁꯨ ꯑꯗꯨ ꯌꯧꯗ꯭ꯔꯤ ꯐꯥꯎꯗꯤ ꯊꯕꯛ ꯊꯤꯖꯤꯟꯗꯕ
ꯑꯦꯈꯥꯏꯁꯨꯦ ꯑꯣꯀꯦꯁꯟꯗꯣ ꯁꯚꯦꯟꯇꯤꯟꯗꯒꯤ ꯊꯥꯔꯇꯤ ꯋꯥꯟ ꯐꯥꯎꯅꯦ ꯍꯥꯏꯌꯦ ꯑꯗꯣ ꯑꯩꯒꯤ ꯀꯩꯅꯣ ꯏꯇꯩ ꯁꯉꯥꯏꯊꯦꯜꯗꯒꯤꯀꯣ ꯃꯥꯖ ꯂꯧ ꯂꯧꯒꯤ ꯊꯕꯛ ꯁꯨꯅꯤꯡꯉꯥꯏ ꯂꯥꯛꯑꯣ ꯍ
ꯅꯨꯡꯉꯥꯏꯇꯦ ꯃꯣꯏ ꯂꯧꯜꯂꯤꯅꯤꯡꯕ ꯍꯧꯔꯅꯤꯉꯥꯏꯔꯣ ꯂꯧꯍꯅꯤꯡꯉꯥꯏꯔꯣ ꯀꯩ ꯇꯧꯅꯤꯉꯥꯏꯔꯣ
ꯈꯪꯗꯦ ꯃꯣꯏ ꯀꯩꯅꯣ ꯀꯩ ꯃꯤꯅ ꯀꯩꯅꯣ ꯐꯧꯗ ꯊꯥꯗꯣꯏꯔꯥ ꯅꯠꯇ꯭ꯔꯒ ꯃꯦꯁꯤꯟꯅꯔꯥ ꯈꯪꯗꯦ ꯑꯗꯨ ꯑꯗꯨ ꯑꯣꯏꯔꯁꯨ ꯁꯨꯇꯤ ꯂꯩꯕꯅꯤꯅ ꯑꯗꯨꯝ ꯂꯥꯛꯑꯣ ꯍꯥꯏꯌꯦ
ꯑꯣ ꯆꯠꯂꯣꯅ ꯑꯗꯨꯗꯤ
ꯑ ꯃꯤꯒꯤ ꯌꯨꯝꯗ ꯂꯩꯕꯗꯣ ꯅꯨꯡꯉꯥꯏꯇꯦꯕ
ꯑ ꯑꯗꯨꯕꯨꯗꯤ ꯆꯨꯝꯕꯀꯣ ꯇꯜꯂꯁꯨ ꯎꯝ ꯊꯕꯛ ꯐꯕ ꯁꯥꯗꯣꯏꯕ
ꯑꯗꯨꯅꯦ
ꯀꯣꯂꯦꯛꯒꯨꯝꯕ ꯐꯦꯡꯅꯤꯡꯗ꯭ꯔꯁꯨ ꯐꯦꯡꯅꯤꯡꯕ ꯌꯥꯝ ꯁꯥꯔꯒ ꯐꯦꯡꯒꯦ ꯐꯦꯡꯒꯦ ꯍꯥꯏꯕ ꯇꯥꯕ
ꯅꯨꯡꯇꯤꯒꯤ ꯐꯦꯡꯗꯣꯏꯅꯦꯕ ꯑꯗꯨꯒꯤ
ꯑ
ꯑꯗꯨꯝ ꯅꯪ ꯐ꯭ꯔꯤꯗ ꯑꯗꯨꯝ ꯂꯩꯕ꯭ꯔꯣ ꯍꯧꯖꯤꯛꯀꯥꯟ
ꯍꯣꯏ ꯐ꯭ꯔꯤꯗ ꯂꯩꯌꯦꯦ
ꯏꯁꯁ
ꯁꯤꯅꯤꯅꯦ ꯄꯨꯟꯁꯤꯁꯦ ꯀ꯭ꯔꯤꯔꯣ ꯑꯁ ꯅꯍꯥꯟ ꯕꯣꯜ ꯌꯦꯡꯕꯗꯣ ꯈꯨꯅꯨꯡꯧꯉꯥꯏꯗꯣ ꯈꯪꯕ꯭ꯔꯥ ꯅꯪ ꯄ꯭ꯔꯣꯔꯇꯨꯒꯜ ꯀꯩꯅꯣ ꯁꯞꯄꯣꯔꯠ ꯇꯧꯕ꯭ꯔꯥ ꯀꯔꯤ ꯁꯞꯄꯣꯔꯠ ꯇꯧꯕ꯭ꯔꯣ
ꯑꯩꯗꯣ ꯑꯗꯨ ꯅꯨꯃꯤꯠꯇꯣ ꯀꯩꯅꯣ ꯑꯩꯒꯤ ꯅꯦꯠꯄꯦꯛꯇꯣ ꯌꯥꯎꯗꯕ ꯑꯗꯨ ꯑꯩ ꯌꯦꯡꯗ꯭ꯔꯦ ꯑꯗꯨꯒ ꯂꯥꯁꯀꯤ ꯃꯤꯅꯤꯠꯇ ꯂꯥꯁ ꯇꯦꯟ ꯃꯤꯅꯤꯠꯁꯇꯔꯥ ꯆꯪꯉꯦ ꯏꯁꯄꯣꯔꯠꯀꯤ ꯀꯩꯅꯣꯗ ꯑꯦꯞꯁꯇ ꯑꯗꯨꯒ ꯌꯦꯡꯕꯅꯦꯕ ꯑꯩ ꯀꯥꯏꯗꯒꯤꯦ ꯅꯨꯡꯉꯥꯏꯇꯦ ꯑꯩꯅ ꯌꯦꯡꯕ ꯃꯇꯝꯗꯗꯤ ꯐ ꯗ꯭ꯔꯣ ꯑꯣꯏꯕꯗꯣ
ꯍꯣꯏ ꯏꯆꯦꯅ ꯃꯥꯅ ꯄꯣꯔꯇꯨꯒꯜꯅꯤꯅꯀꯣ ꯑꯩꯅ ꯀꯣꯡꯒꯣꯅꯤꯅ ꯃꯥꯅꯀꯣ ꯍꯕꯣ ꯍꯧꯗ꯭ꯔꯤꯉꯥꯏꯗ ꯄ꯭ꯔꯣꯇꯣꯒꯥꯜꯗꯤ ꯁꯣꯏꯗꯕꯤ ꯉꯝꯃꯅꯤ ꯍꯥꯏꯕꯅꯦꯕ ꯑꯃꯅ ꯍꯥꯥ ꯈꯃꯅꯥ ꯒꯗ ꯑꯅꯤ ꯑꯍꯨꯝꯗ ꯑꯗꯨ ꯉꯝꯒꯅꯤ ꯍꯥꯏꯅ ꯍꯥꯏꯔ ꯂꯩꯕꯅꯦꯕ ꯑꯩꯈꯣꯏꯒꯤꯁꯦ ꯅꯣꯛꯄꯁꯤꯗꯤ ꯗ꯭ꯔꯣ ꯇꯥꯕꯗꯨꯗ
ꯑꯁ ꯑꯗꯨꯅꯦ ꯀꯔꯤꯔꯥ ꯃꯤ ꯌꯥꯝ ꯀꯩꯅꯣ ꯔꯣꯅꯦꯜꯗꯣꯕꯨ ꯌꯥꯝ ꯍꯥꯏꯞ ꯇꯧꯔꯒ
ꯑꯥ
ꯇꯧꯊꯣꯛꯄꯗꯤ ꯑꯣꯏꯗ꯭ꯔꯦ ꯉꯁꯥꯏ ꯑꯩꯗꯣ ꯀꯩꯅꯣꯗ ꯒꯩꯊꯟꯗ ꯀꯣ ꯇꯧꯅꯦꯕꯀꯣ
ꯑ
ꯁꯤꯡꯖꯨ ꯆꯥꯔꯤꯌꯦ ꯍꯥꯏ ꯅꯨꯄꯤꯁꯤꯡꯒ
ꯎꯉꯔꯦꯍꯦ
ꯅꯨꯄꯤꯁꯤꯡꯗ ꯁꯤꯡꯁꯤꯩ ꯆꯥꯔꯦ ꯍꯥꯏꯅ
ꯑꯩꯁꯨ ꯀꯅꯥ ꯀꯅꯥꯀꯣ ꯅꯪ ꯔꯨꯇꯤ ꯇꯧꯗꯕ꯭ꯔꯣ
ꯇꯧꯗꯦ ꯑꯩ ꯅꯝꯕꯔ ꯌꯥꯎꯗꯦ ꯑꯩꯅ ꯇꯧꯔꯤꯗꯣ ꯑꯩꯒꯤ ꯏꯃꯥꯅ ꯏꯕꯤ ꯏꯁꯤꯡꯅꯦ ꯑꯗꯨꯒ ꯑꯩꯒꯤ ꯏꯆꯦ ꯑꯃꯅꯦ
ꯇꯋ
ꯎ
ꯆꯥꯛ ꯏꯟꯁꯥꯡ ꯊꯣꯡꯈꯔꯕꯣ
ꯑꯁ ꯆꯥꯛꯇꯦ ꯑꯩꯈꯣꯏꯒꯤꯅ ꯊꯣꯡꯕꯁꯦ ꯄꯨꯡ ꯎ ꯊꯦꯡꯅ ꯊꯣꯡꯉꯦ ꯑꯩꯠ ꯊꯥꯔꯇꯤ ꯅꯥꯏꯅ ꯊꯣꯡꯉꯦ ꯍꯥꯏꯕꯗꯤ ꯑꯅꯤꯃꯛ ꯑꯗꯨꯝ ꯆꯥꯛ ꯆꯥꯅꯤꯡꯗꯦꯕ ꯃꯥ ꯑꯗꯨꯝ ꯍꯜꯂꯛꯑꯗꯤ ꯀꯩꯅꯣꯝꯃ ꯑꯗꯨꯝ ꯆꯥꯈ꯭ꯔꯅꯦꯕꯀꯣ ꯑꯗꯨꯃꯥꯏꯅ ꯆꯥꯛꯈ꯭ꯔꯗꯤ ꯆꯥꯛꯇꯣ ꯂꯥꯝ ꯗ꯭ꯔꯦꯅ ꯑꯗꯨꯝ ꯂꯥꯝꯃꯒ ꯑꯗꯨꯝ ꯂꯩꯔꯅꯤ ꯂꯩꯔꯅꯤ ꯂꯩ ꯂꯩꯔꯒ ꯑꯗꯨꯝ ꯅꯨꯡꯗꯥꯡꯗ ꯂꯥꯃꯗꯩ ꯊꯣꯡꯉꯅꯤ ꯅꯍꯥꯟꯁꯨ ꯕꯣꯜ ꯌꯦꯡꯉꯦ ꯄꯨꯡ ꯇꯔꯥ ꯍꯦꯜꯂꯦꯒ ꯆꯥꯛ ꯏꯟꯁꯥꯡ ꯊꯣꯡꯕ ꯍꯧꯕꯗꯣ ꯆꯥꯅꯤꯡꯗꯦ ꯍꯥꯢꯅ ꯂꯩꯕ
ꯍꯥꯟꯅꯗꯒꯤ ꯍꯦꯟꯅ ꯅꯣꯏꯔꯒ ꯂꯥꯛꯑꯗꯤꯀꯣ ꯐꯖꯔꯅꯤ ꯑꯩꯅ
ꯁꯣꯏꯗ꯭ꯔꯦ ꯑꯩꯗꯣ ꯅꯠꯇꯦ ꯑꯁꯤ ꯗꯕꯜꯆꯤꯟ ꯊꯣꯛꯄ ꯍꯧꯔꯦꯕ
ꯑꯣ ꯐꯖꯔꯅꯤ
ꯑꯩꯁꯦ ꯅꯣꯏꯕꯅ ꯄꯛꯄꯅꯦ ꯃꯤ ꯅꯣꯏꯕꯅ ꯐꯖ ꯍꯥꯏꯅꯔꯤꯅꯤ ꯀ꯭ꯔꯤꯔꯣ ꯐꯒꯤ ꯇꯧꯕꯅꯦꯗ ꯎꯄꯥꯏꯇ ꯂꯩꯇꯕꯒꯤ ꯍꯥꯏꯕ ꯋꯥꯅꯦ ꯀꯅꯥꯅ ꯅꯣꯏꯅꯤꯡꯕ꯭ꯔꯣ ꯌꯥꯝ ꯀꯥ ꯌꯥꯝ ꯀꯪꯉꯒ ꯂꯩꯕ ꯁꯔꯨꯛꯄꯨꯗꯤ ꯅꯣꯏꯕꯨꯅꯗꯤ ꯐꯩꯌꯦꯗ
ꯑꯗꯣ ꯃꯤ ꯀꯪꯕ ꯃꯤꯅꯗꯤ ꯅꯣꯏꯕꯕꯨ ꯌꯥꯝ ꯄꯥꯝꯕꯅꯦ
ꯑꯗꯨꯅꯦ ꯃꯄꯥꯟ ꯊꯣꯛꯑꯒ ꯀꯪꯉꯗꯤ ꯅꯨꯡꯁꯨ ꯅꯨꯡꯉꯥꯏꯇꯦꯗ ꯅꯠꯇꯔꯥ ꯑꯁ ꯑꯁꯤꯗ ꯃꯣꯡꯀꯤ ꯌꯥꯝꯃꯦ
ꯈꯔ ꯄꯨꯔꯒ ꯂꯥꯛꯑꯣ ꯍꯜꯂꯛꯄ ꯃꯇꯝꯗ
ꯍꯥꯥ
ꯍꯜꯁꯛꯄ ꯃꯇꯝꯗ ꯈꯔ ꯄꯨꯔꯒ ꯂꯥꯛꯑꯣꯕ ꯑꯆꯥꯄꯣꯠꯁꯨ
ꯃꯤ ꯃꯥꯟꯃꯟꯕꯒꯤ ꯀꯤꯌꯦ ꯑꯩꯗꯤ
ꯕꯒꯤ
ꯍꯥꯥ ꯀꯔꯤ ꯍꯥꯏꯕ ꯀꯔꯤ ꯍꯥꯏꯕ꯭ꯔꯣ
ꯊꯝꯈ꯭ꯔꯒꯦꯀꯣ ꯑꯗꯨꯗꯤ
ꯍꯣꯢ ꯍꯣꯏ ꯊꯝꯃꯣ ꯊꯝꯃꯣ
ꯎꯝ